ꯍꯜꯂꯣ ꯍꯣꯏ ꯇꯥꯔꯦ
ꯑ ꯑꯩꯕꯨ ꯑꯩ ꯅꯪꯕꯨ ꯀꯣꯜ ꯇꯧꯒꯦ ꯍꯥꯏꯔꯒ ꯏꯆꯦꯅ ꯍꯦꯛ ꯀꯣꯜ ꯇꯧꯔꯛꯄ ꯑꯗꯨꯒꯤ ꯌꯥꯗꯕ ꯅꯪꯒꯤ ꯅꯝꯕꯔ ꯍꯦꯛ ꯇꯥꯏꯞ ꯇꯧꯔꯒ ꯃꯥꯁꯦ ꯀꯣ ꯍꯦꯛ ꯇꯧꯔꯛꯄ ꯅꯪꯁꯨ ꯀꯣ
ꯑꯥ
ꯑ ꯑ ꯅꯪꯒꯤ ꯏꯅꯧꯅꯨꯄꯥꯒ ꯏꯅꯧ ꯑ ꯏꯅꯧꯅꯨꯄꯥ ꯑ ꯈꯣꯏꯕꯨ ꯐꯖꯅ ꯍꯥꯏꯌꯣ ꯁꯤ ꯃꯣꯏꯁꯨ ꯀꯔꯤꯅꯣ ꯐꯣꯟ ꯄꯥꯏꯔꯒ ꯍꯧꯖꯤꯛꯀꯥꯟ ꯀꯔꯤꯁꯨ ꯇꯧꯗ꯭ꯔꯗꯤ ꯂꯥꯏꯔꯤꯛ ꯄꯥꯔꯒ ꯂꯩꯔꯗꯤ ꯇꯧꯒꯅꯨ ꯑ ꯑꯗꯨ ꯑꯩꯈꯣꯏꯒꯤ ꯑꯉꯥꯡ ꯃꯥꯜꯂꯦꯅꯦ ꯃꯥꯒꯤ ꯃꯤꯡꯁꯦ
ꯎꯝ
ꯑ ꯃꯥꯒꯤ ꯃꯤꯡꯗ ꯂꯥꯛꯄ ꯑꯩꯉꯣꯟꯗ ꯀꯣꯜ ꯑꯗꯨ ꯃꯥꯅ ꯀꯣꯜ ꯇꯧꯔꯛꯄ ꯃꯇꯝꯗ ꯑꯩ ꯅꯪꯕꯨ ꯍꯥ ꯍꯪꯒꯦꯔꯅ ꯈꯟꯕ ꯑꯗꯨ ꯑ ꯑꯣꯏꯔꯣꯏꯗ ꯑꯁꯤ ꯑꯁꯤ ꯑꯣꯏꯔꯣꯏ ꯍꯥꯏꯅ ꯑꯩ ꯍꯪꯗꯕ ꯑꯩ ꯋꯥꯠꯆꯦꯞꯗ ꯍꯥꯡꯒꯦ ꯃꯥꯒꯤ ꯅꯝꯕ꯭ꯔ ꯃꯥꯒꯤ ꯃꯤꯡꯁꯦ ꯃꯥꯅꯦꯕꯀꯣ
ꯑꯥ ꯑꯣꯏꯔꯝꯒꯅꯤ ꯃꯥ ꯃꯥꯅ ꯍꯥꯟꯅ ꯌꯥꯎꯕꯅꯦ
ꯑꯣ ꯑꯣ ꯗꯨꯞ ꯅꯨꯡꯉꯥꯏꯕ ꯄꯥꯎꯗꯤ ꯃꯥꯗꯤ ꯇꯥꯔꯝꯒꯅꯤꯅ
ꯇꯥꯔꯦ ꯍꯥꯏꯌꯦ
ꯑꯣ ꯑꯣ ꯐꯩꯅꯦ ꯑ ꯅꯪꯒꯤꯁꯨꯀꯣ ꯎꯝ ꯀꯔꯤꯅꯣ ꯍꯥꯏꯒꯦ ꯑꯩ ꯋꯥꯆꯦꯞꯇ ꯑꯃꯨꯛꯀ ꯍꯥꯏꯔꯛꯀꯦ ꯑꯗꯨ ꯃꯔꯝꯗꯤ ꯀꯣ
ꯍꯣꯏ ꯍꯣꯏ
ꯎꯝ ꯅꯪꯅ ꯋꯥꯆꯦꯞꯇ ꯍꯥꯡꯕꯗꯣ
ꯎꯝ ꯎꯝ
ꯑꯗꯨ ꯅꯪ ꯆꯥꯛꯇꯤ ꯊꯣꯡꯗ꯭ꯔꯤ
ꯊꯣꯡꯗ꯭ꯔꯤ
ꯆꯥꯛꯇꯤ ꯐꯖꯅ ꯆꯥꯔ ꯂꯩꯔꯤꯕ꯭ꯔꯣ ꯂꯩꯁꯥꯕꯤꯕꯨ
ꯆꯔꯤꯌꯦ
ꯑꯣ
ꯌꯨꯝ ꯅꯤꯡꯁꯤꯡꯕꯅ ꯂꯩꯕ ꯅꯨꯡꯉꯥꯏꯇꯦ ꯍꯟꯂꯛꯇꯤ
ꯑꯃꯨꯛꯀ ꯂꯥꯛ ꯑꯣ
ꯆꯠꯊꯣꯛꯇꯕꯤꯗ ꯌꯨꯝꯗ ꯑꯗꯨꯝ ꯂꯩꯕꯒꯤꯀꯣ
ꯎꯝ
ꯌꯥꯝ ꯂꯤꯡꯁꯤꯡꯉꯦ
ꯎꯝ ꯍꯣꯏꯅꯦ ꯅꯪ ꯅꯣꯏꯒꯤ ꯕꯤ ꯕꯤ ꯑꯦꯁꯗꯣ ꯅꯪ ꯍꯧꯖꯤꯛꯀꯥꯟ ꯕꯤ ꯕꯤ ꯑꯦꯁ ꯂꯩꯕꯗꯣ ꯑꯗꯨ ꯌꯥꯝ ꯅꯨꯡꯉꯥꯏꯕ꯭ꯔꯥ
ꯆꯤ ꯅꯨꯡꯉꯥꯏꯌꯦ
ꯎꯝ
ꯋꯥꯁꯨ ꯋꯥꯏ ꯅꯨꯡꯁꯨ ꯅꯨꯡꯉꯥꯏꯌꯦ ꯍꯞꯇꯥ ꯑꯃ
ꯍꯞꯇꯥ ꯑꯃ
ꯎꯝ
ꯑꯣ ꯍꯞꯇ ꯑꯃ ꯑꯣ ꯍꯞꯇꯥ ꯑꯃ ꯂꯩꯔꯗꯤ ꯁꯚꯦꯟ ꯗꯦꯖ ꯉꯥꯛꯇꯅꯤꯀꯣ ꯅꯍꯥꯟꯗꯤ ꯑꯩ ꯑꯈꯣꯏꯅ ꯇꯦꯟ ꯗꯦꯖ ꯌꯨꯝ ꯂꯩꯕꯗꯣ
ꯁꯦꯕꯦꯟ ꯗꯦꯁ ꯁꯨ ꯅꯠꯇꯦꯗ ꯃꯟꯗꯦ ꯇꯨꯁꯗꯦ ꯋꯦꯟꯁꯗꯦ ꯊꯨꯔꯁꯗꯦ ꯐꯔꯥꯏꯗꯦ ꯁꯇꯥꯔꯗꯦ ꯁꯟꯗꯦ ꯑ ꯍꯣꯏ ꯁꯦꯕꯦꯟ ꯗꯦꯁ ꯀ꯭ꯂꯥꯁ ꯂꯧꯕꯗꯤ ꯐꯥꯏꯚ ꯗꯦꯖ ꯈꯛꯇ
ꯑꯣ ꯑꯣ ꯑꯗꯨ ꯅꯣꯏ ꯔꯤꯇ꯭ꯔꯤꯠꯁꯨ ꯆꯠꯄ ꯃꯥꯜꯂꯦꯅꯦꯀꯣ ꯅꯣꯡꯃ
ꯍꯣꯏ ꯔꯤꯇꯔꯤꯠꯁꯨ ꯆꯠꯂꯦ
ꯅꯣꯏꯁꯦ ꯌꯥꯝ ꯊꯨꯌꯦꯀꯣ
ꯎꯝ
ꯎꯝ
ꯑꯗꯨꯅ ꯍꯦꯟꯅ ꯐꯩꯌꯦ ꯑꯩꯒꯤꯗꯤ
ꯑꯣ ꯅꯪꯒꯤꯗꯃꯛꯇ ꯆꯠꯄ ꯃꯥꯜꯂꯤꯅꯦ ꯎꯝ ꯍꯥ ꯑꯩꯁꯨ ꯎꯔꯒ ꯑꯁ ꯌꯥꯝ ꯅꯨꯡꯉꯥꯏ ꯎꯝ ꯌꯥꯝ ꯅꯨꯡꯉꯥꯏꯌꯦ ꯍꯥꯏꯅ ꯑꯩꯁꯨ ꯎꯈ꯭ꯔꯕ ꯅꯣꯏꯒꯤ ꯁꯇꯦꯇꯁ ꯌꯦꯡꯔꯒ ꯀꯣ
ꯃꯤ ꯃꯌꯥꯝꯅ ꯀꯔꯤꯒꯤ ꯑꯩ ꯁꯝ ꯀꯛꯄꯅꯣ ꯀꯛꯄꯅꯣꯅ ꯍꯪꯉꯛꯄ ꯗꯨꯗꯤ ꯈꯨꯝꯕ ꯍꯩꯇꯦꯍꯦ
ꯍꯣꯏ ꯅꯪꯁꯨꯅꯦ ꯀꯔꯤꯒꯤ ꯑꯗꯨ ꯀꯠꯊꯣꯛꯄ꯭ꯔꯥ ꯈꯪꯗ꯭ꯔꯦ ꯑꯩꯁꯨ ꯎꯅꯤꯡꯗꯕꯅ ꯅꯪꯒꯤ ꯁꯝꯗꯣ ꯑꯗꯨ ꯑꯐꯕꯗꯤ ꯊꯣꯛꯄ꯭ꯔꯥ ꯀꯃꯥꯏ ꯇꯧꯕ꯭ꯔꯥ
ꯆꯞ ꯃꯥꯟꯅꯩꯗ ꯆꯞ ꯃꯅꯕꯕꯨꯗꯤ
ꯆꯞ ꯃꯅꯕ ꯀꯔꯤ ꯐꯥꯏ ꯍꯥꯏꯕ
ꯄꯦꯟꯕ
ꯑꯣ ꯑꯩꯁꯨ ꯅꯍꯥꯟ ꯑꯗꯨꯝ ꯇꯧꯕꯅꯦ ꯆꯞ ꯃꯥꯟꯅꯕ ꯊꯣꯛꯏꯅꯦ ꯀꯔꯤꯁꯨ ꯂꯩꯇꯦ
ꯆꯞ ꯃꯥꯅꯩꯌꯦ
ꯅꯕꯥꯏ ꯂꯩꯇꯦ
ꯀꯦꯟꯕꯗꯤ ꯌꯥꯝ ꯐꯕ
ꯎꯝ ꯑꯁ ꯅꯪꯒꯤ ꯁꯝꯁꯦ ꯃꯇꯝ ꯂꯧꯋꯤꯅꯤꯀꯣ꯫
ꯌꯥꯝ ꯂꯧꯑꯦ꯫
ꯎꯝ ꯊꯥ ꯑꯃꯥꯗꯤ ꯁꯨꯈ꯭ꯔꯕ꯫
ꯊꯥ ꯃꯔꯤ ꯍꯦꯟꯂꯦꯍꯦ ꯃꯉꯥ ꯁꯨꯗꯧꯔꯦ꯫
ꯑꯩꯌꯥ ꯑꯗꯨꯒ ꯑꯁꯤ ꯈꯛꯇ꯫ ꯋꯥꯔꯦ ꯋꯥꯔꯦ ꯑꯩ꯫
ꯆꯍꯤ ꯑꯅꯤ ꯑꯍꯨꯝ ꯂꯧꯒꯗꯕ ꯃꯥꯜꯂꯦ ꯆꯥꯡ ꯆꯥꯡꯅꯤꯉꯥꯏ꯫
ꯆꯍꯤ ꯑꯃ ꯂꯧꯔꯗꯤ ꯎꯝ ꯎꯕ ꯌꯥꯕꯗꯤ ꯐꯪꯒꯅꯤꯗ꯫ ꯌꯥꯝ ꯂꯦꯡꯗꯤ ꯑꯣꯏꯗ꯭ꯔꯁꯨ ꯀꯣ꯫ ꯎꯝ꯫
ꯀꯟꯕ ꯉꯥꯏꯔꯤꯌꯦ꯫
ꯎꯝ ꯉꯥꯏꯌꯨ ꯂꯥꯛꯀꯅꯤ꯫ ꯉꯥꯏꯕ ꯉꯝꯗꯕꯅꯦ ꯑꯩꯁꯨ ꯅꯍꯟ ꯀꯣ ꯑꯗꯨꯝ ꯀꯠꯊꯣꯛꯈ꯭ꯔꯒ꯫
ꯃꯄꯥꯟ ꯊꯣꯛꯄꯁꯦ ꯌꯥꯝ ꯋꯥꯏꯀꯣ꯫
ꯌꯥꯝ ꯋꯥꯏ ꯍꯣꯏ ꯅꯪ ꯋꯤꯛꯀꯨꯝꯕꯗꯤ ꯄꯥꯏꯗ꯭ꯔꯣ꯫
ꯄꯥꯏ ꯗꯦ ꯇꯜꯂꯦ꯫
ꯑꯣ ꯑꯩꯗꯤ ꯋꯤꯛꯁꯨ ꯄꯥꯏꯕꯅꯤ ꯅꯍꯥꯟ꯫ ꯃꯄꯥꯟ ꯊꯣꯛꯄꯗ ꯇꯥꯟꯕ꯫
ꯑꯩꯁꯨ ꯄꯥꯏꯁꯤꯔꯥ ꯇꯧꯔꯝꯕꯅꯦ ꯑꯗꯨ ꯇꯜꯂꯦꯅ꯫
ꯎꯝ꯫ ꯑꯃꯒꯨꯝꯕꯗꯤ ꯂꯩꯌꯣ ꯅꯪ꯫ ꯅꯪꯒꯤ ꯃꯨꯠꯇꯁꯨ ꯂꯩꯕꯅꯦꯕꯀꯣ ꯅꯣꯡꯃꯥꯒꯨꯝꯕꯗꯤ ꯑꯁ꯫ ꯆꯠꯊꯣꯛ ꯆꯠꯁꯤꯟ ꯇꯧꯕꯗꯣ ꯌꯥꯝ ꯗꯤꯐꯤꯀꯜ ꯑꯣꯏꯅ ꯐꯤꯜ꯫ ꯇꯧꯕ ꯑꯗꯨ ꯅꯨꯃꯤꯠꯀꯨꯝꯕꯗ ꯋꯤꯛ ꯍꯥꯄꯔꯗꯤ꯫ ꯀꯦꯕꯒꯨꯝꯕ ꯁꯦꯈ꯭ꯔꯒ ꯋꯤꯛ ꯍꯥꯞꯄ꯭ꯔꯗꯤꯀꯣ ꯅꯪꯁꯦ꯫ ꯅꯨꯃꯤꯠ ꯑꯃ ꯃꯨꯠ ꯂꯩꯇꯕ ꯅꯨꯃꯤꯠꯒꯨꯝꯕꯗ ꯊꯥꯒꯅꯤ꯫
ꯎꯝ ꯎꯝ ꯌꯦꯡꯕ ꯇꯥꯔꯦ꯫
ꯎꯝ ꯌꯦꯡꯉꯣ ꯋꯤꯛ ꯐꯖꯕ ꯂꯩꯕꯅꯤ꯫ ꯑꯁ ꯍꯧꯖꯤꯛꯀꯥꯟꯁꯦ꯫ ꯑꯩꯒꯤ ꯋꯤꯛꯇꯤ ꯇꯥꯡꯕ ꯅꯠꯇꯦꯗ ꯍꯣꯡꯕ ꯂꯧꯕꯅꯦ ꯑꯩꯅ ꯄꯩꯁꯥ ꯂꯩꯇꯕꯒꯤ꯫
ꯎꯝ꯫
ꯅꯍꯥꯟ ꯑꯩꯅ ꯂꯧꯕꯗꯤ ꯁꯤꯛꯁ ꯍꯟꯗ꯭ꯔꯦꯗꯒꯤꯔ ꯂꯧꯋꯦ꯫
ꯌꯦꯡꯕ ꯇꯥꯔꯦ꯫
ꯌꯦꯡꯉꯣ ꯑꯩꯈꯣꯏꯗꯀꯣ꯫
ꯑꯥ꯫
ꯍꯧꯖꯤꯛꯀꯥꯟ ꯑꯣꯟꯂꯥꯏꯟ ꯀꯔꯤꯃꯇꯥꯏ ꯂꯥꯛꯇꯦ ꯑꯁꯤ ꯑꯩꯈꯣꯏꯒꯤ ꯑꯦꯗ꯭ꯔꯦꯁꯇ꯫
ꯑꯁ ꯇꯟꯂꯤꯍꯦ꯫
ꯑꯁ ꯑꯗꯨꯒꯤ ꯑꯩꯁꯦ ꯐꯔꯛ ꯇꯥꯔꯒ ꯂꯩꯅꯦ ꯑꯩꯗꯤ ꯕꯦꯠꯁꯤꯠ꯫ ꯄꯨꯨꯗ꯭ꯔꯒ ꯂꯥꯛꯄ꯫ ꯍꯥꯏꯕꯤꯗꯤ ꯑꯩ ꯑꯥꯗ ꯂꯩꯔꯤꯉꯩꯗ ꯕꯦꯠꯁꯤꯠ ꯑꯣꯗꯔ ꯇꯧꯈ꯭ꯔꯕ ꯑꯩ ꯍꯦꯛ ꯂꯥꯛꯄ ꯀꯥꯟꯗ ꯕꯦꯗꯁꯤꯠꯁꯦ ꯂꯥꯛꯈ꯭ꯔꯅꯤꯅ ꯈꯟꯕꯒꯤ꯫ ꯕꯦꯠꯁꯤꯠꯁꯨ ꯄꯨꯔꯛꯇꯦ ꯑꯗꯨꯒ ꯑꯩꯁꯦ ꯕꯦꯗ ꯁꯤꯠ ꯑꯃꯗꯤ ꯂꯥꯛꯑꯦ ꯑꯗꯨꯒ ꯑꯇꯣꯞꯄꯗꯤ ꯑꯗꯨꯝ ꯀꯦꯟꯁꯦꯜ ꯆꯠꯈ꯭ꯔꯕ ꯑꯗꯨ ꯑꯩꯅ ꯑꯅꯧꯕ ꯑꯣꯗꯔ ꯇꯧꯔꯁꯨ ꯂꯥꯛ ꯇꯕ ꯀꯣ ꯑꯗꯨꯒꯤ ꯑꯩꯁꯦ ꯀꯔꯤꯅꯣ ꯌꯥꯝ ꯁꯥꯎꯋꯤꯅꯦ
ꯁꯦꯀꯦꯟ ꯍꯦꯟꯒꯤ ꯐꯖꯕ ꯉꯥꯛꯇ ꯂꯩꯌꯦ ꯑꯐꯕ ꯉꯥꯛꯇ ꯂꯩꯌꯦ ꯑꯗꯨ ꯑꯣꯏꯅ ꯂꯧꯑꯣ
ꯎꯝ ꯑꯁꯤꯗꯗꯤ ꯁꯦꯀꯦꯟ ꯍꯦꯟ ꯐꯖꯕꯁꯨ ꯂꯩꯇꯕꯒꯤꯅꯤ ꯋꯥꯅꯤꯗ
ꯂꯩꯗ ꯕꯖꯥꯔꯗ
ꯕꯖꯥꯔꯁꯦ ꯄꯪ ꯆꯠ ꯆꯠꯇꯕ ꯏꯆꯦ ꯉꯣꯟꯗ ꯍꯥꯏꯁꯤꯔꯥ ꯈꯪꯗꯦ
ꯍꯥꯏꯌꯣ ꯑꯩꯁꯨ ꯅꯍꯥꯟ ꯏꯝꯐꯥꯜꯗꯒꯤ ꯁꯦꯀꯦꯟ ꯍꯦꯟ ꯃꯌꯥꯝ ꯄꯨꯔꯛꯑꯗꯤ ꯐꯗꯧꯕ
ꯑꯣ ꯀꯌꯥ ꯀꯌꯥ ꯄꯤꯕ꯭ꯔꯥ ꯀꯣ
ꯈꯪꯗꯦ ꯑꯩ ꯐꯨꯔꯤꯠ ꯑꯃꯈꯛꯇ ꯍꯟꯗ꯭ꯔꯦꯠ ꯄꯤꯔꯒ ꯄꯨꯔꯛꯑꯦꯕꯀꯣ
ꯑꯣꯥ
ꯑꯗꯨꯒ ꯃꯄꯥꯟ ꯃꯄꯥꯟ ꯑꯗꯨꯝ ꯁꯦꯠꯄ ꯌꯥꯏꯕ ꯑꯩ ꯅꯍꯥꯟ ꯁꯦꯠꯂꯒ ꯆꯠ ꯄ ꯑꯗꯨꯒ ꯏꯃꯥꯟꯅꯕꯤ ꯈꯔꯅ ꯐꯖꯩꯌꯦ ꯍꯥꯏꯌꯦ
ꯑꯣ ꯑꯣ ꯎꯝ ꯐꯖꯕ ꯃꯥꯜꯂꯦ ꯑꯗꯨꯗꯤ ꯁꯦꯀꯦꯟ ꯍꯦꯟꯅ ꯑꯩꯈꯣꯏꯗꯒꯤ ꯐꯕꯅꯤꯗ
ꯍꯣꯏ ꯃꯥꯅꯦ
ꯑꯩꯈꯣꯏꯅ ꯕ꯭ꯔꯥꯟꯗ ꯂꯧꯔꯗꯤ ꯌꯥꯝ ꯌꯥꯝ ꯂꯤꯁꯤꯡ ꯂꯤꯁꯤꯡ ꯄꯤꯔꯒ ꯁꯦꯀꯦꯟ ꯍꯦꯟꯗ ꯂꯧꯔꯗꯤ ꯑꯁ ꯍꯣ ꯍꯣꯡꯅ ꯂꯧꯥꯕꯗꯣ ꯑꯗꯨꯁꯨ ꯄꯥꯝꯃꯦ
ꯁꯦꯀꯦꯟ ꯍꯦꯟ ꯈꯟꯕꯁꯨ ꯍꯩꯇꯦ ꯑꯩꯗꯤ
ꯎꯝ ꯍꯥꯏꯌꯦꯗ ꯅꯪꯁꯨ ꯅꯍꯥꯟ ꯑꯩꯈꯣꯏ ꯑꯅꯤꯅ ꯆꯠꯄꯗꯣ ꯌꯥꯝ ꯐꯖ ꯐꯖꯕ ꯂꯧꯋꯤꯗ
ꯑꯗꯨꯒꯤ ꯗ꯭ꯔꯦꯁꯇꯣ ꯑꯦ ꯑꯃ ꯑꯅꯤ ꯈꯛꯇꯅꯦ ꯁꯦꯠꯄ ꯑꯇꯣꯞꯄ ꯁꯦꯠꯇꯦ
ꯑꯣ ꯑꯗꯨꯒꯨꯝꯕꯁꯨ ꯂꯩꯕꯀꯣ ꯁꯦꯀꯦꯟ ꯍꯦꯟ ꯂꯧꯕꯁꯨ ꯂꯧꯗ꯭ꯔꯤ ꯉꯥꯏꯗꯗꯤ ꯑꯗꯨꯝ ꯐꯖꯕ ꯁꯦꯠꯄ ꯀꯥꯟꯗ ꯌꯥꯗꯕꯁꯨ ꯌꯥꯝ ꯂꯩ
ꯃꯥꯅꯦ ꯁ꯭ꯀꯔꯠ ꯇꯨꯗꯤꯀꯣ ꯕꯨꯠꯁ ꯀ ꯆꯥꯟꯅꯕ ꯑꯇꯣꯞꯄ ꯈꯣꯡꯎꯞꯀꯗꯤ ꯄꯥꯛ ꯆꯥꯟꯅꯗꯕ ꯑꯗꯨꯒ ꯁ꯭ꯀꯔꯠꯇꯣ ꯄꯨꯔꯥ ꯔꯣꯞ ꯑꯣꯏꯅ ꯁꯦꯠꯄꯗꯣ ꯑꯩ ꯅꯍꯥꯟ ꯕꯨꯠꯁꯀ ꯁꯦꯠꯂꯒ ꯍꯦꯗꯦꯛ ꯆꯠꯂꯒ ꯆꯠꯄꯗꯣ ꯑꯗꯨꯒꯨꯝꯕꯗꯨꯗꯤ ꯌꯥꯏꯕꯀꯣ ꯑꯗꯨ
ꯑꯗꯨ ꯅꯪꯒꯤ ꯁ꯭ꯀꯔꯠꯗꯣ ꯀꯃꯥꯏ ꯀꯔꯤꯒꯨꯝꯕ ꯁ꯭ꯀꯔꯠꯗꯣ ꯑꯩ ꯀꯥꯎꯈ꯭ꯔꯦꯅꯦ
ꯍꯣꯏ ꯖꯤꯟꯁ ꯁ꯭ꯀꯔꯠꯇꯣ ꯐ꯭ꯔꯥꯟꯗꯁꯨ ꯀꯩꯅꯣ ꯍꯥꯞꯄꯗꯣ ꯐ꯭ꯔꯥꯟꯗ ꯈꯪꯗꯦ ꯀꯃꯥꯏ ꯍꯥꯏꯗꯣꯏꯔ ꯑꯣꯄꯟ ꯇꯧꯋꯦ ꯕꯦꯛꯁꯨ ꯑꯣꯄꯟ ꯇꯧꯋꯦ
ꯑꯣ ꯑꯣ ꯑꯗꯨꯗꯤ ꯐꯖꯒꯅꯤ
ꯑꯗꯨꯝ ꯐꯗꯤ ꯐꯖꯩꯌꯦ ꯑꯩꯒꯤꯗꯤ
ꯎꯝ ꯑꯥ
ꯑꯗꯨꯕꯨ ꯗ꯭ꯔꯦꯁ ꯌꯥꯝꯅ ꯀꯗꯣ ꯇꯧꯕꯗꯣ ꯆꯨꯖꯤ ꯇꯧꯕꯗꯣ
ꯑꯥ ꯑꯥ ꯗ꯭ꯔꯦꯁꯁꯨꯨ ꯁꯝꯃꯔꯒꯤꯗꯃꯛꯇꯤ ꯐꯖꯒꯅꯤꯍꯦ
ꯍꯣꯏ
ꯗ꯭ꯔꯦꯁꯇꯣ ꯑꯗꯨꯝ ꯁꯦꯠꯄꯅꯦ ꯑꯃ ꯐ꯭ꯂꯥꯋꯔ ꯄ꯭ꯔꯤꯟ ꯇꯧꯕꯗꯣ ꯑꯗꯨꯗꯤ ꯑꯗꯨꯝ ꯁꯦꯠꯄꯅꯦ ꯑꯩ ꯀꯩꯅꯣꯗ ꯕꯤꯆꯀꯨꯝꯕ ꯆꯠꯄꯗ ꯑꯗꯨꯝ ꯁꯤꯠꯂꯦ ꯑꯗꯣ ꯍꯧꯖꯤꯛꯇꯤ ꯁꯦꯄ ꯌꯥꯗ꯭ꯔꯦ ꯍꯤꯍꯤ ꯁꯝ ꯂꯩ ꯇꯕꯒꯤ ꯍꯤꯍꯤ
ꯑꯗꯨ ꯀꯥꯔꯗꯤ ꯍꯧꯖꯤꯛꯀꯥꯟ ꯆꯞ ꯆꯥꯒꯅꯤ ꯅꯪꯒꯤ ꯁꯝꯒ ꯀꯣ
ꯍꯣꯏ ꯉꯔꯥꯡꯁꯨ ꯑꯩ ꯁꯦꯠꯂꯒ ꯆꯠꯄꯅꯦ ꯍꯤ ꯈꯔꯥ ꯔꯣꯀꯤꯒꯤ ꯇꯥꯏꯇ ꯁꯦꯠꯄꯀꯣ
ꯎꯝ ꯉꯥꯁꯤꯗꯤ ꯀꯔꯤ ꯃꯊꯦꯜ ꯇꯧꯒꯦꯔꯣ ꯅꯪꯗꯤ
ꯈꯪꯗꯦ ꯑꯩ ꯁꯤꯡꯖꯨ ꯑꯣꯏꯅ ꯆꯥꯅꯤꯡꯉꯦ ꯍꯦꯍꯥ
ꯑꯔꯦ ꯑꯗꯨ ꯉꯛꯄ ꯌꯥꯗꯦꯅꯦ
ꯉꯁꯥꯏ ꯑꯥ ꯁꯟꯁꯥ ꯆꯥꯏꯕ ꯑꯗꯨꯒꯤ
ꯑꯧ ꯑꯗꯨꯗꯤ ꯀꯥꯡꯁꯣꯏꯒꯨꯝꯕ ꯊꯣꯡ ꯆꯥꯎꯅꯦ
ꯑꯁ ꯀꯥꯡꯁꯣꯏ ꯊꯣꯡꯅꯤꯡꯉꯥꯏꯗꯣ ꯉꯥꯗꯣ ꯉꯥ ꯑꯌꯥꯏꯕꯗꯣ ꯄꯨꯔꯛꯄꯥꯅꯦꯕ ꯉꯥ ꯑꯌꯥꯏꯕ ꯄꯨꯔꯛꯄꯥꯗꯣ ꯂꯣꯏꯅ ꯄꯠꯈ꯭ꯔꯦꯅꯦ ꯀꯩꯅꯣ ꯉꯥꯕꯨ ꯈꯪꯗꯦ ꯆꯥꯕ ꯌꯥꯗꯦ
ꯑꯣ ꯅꯪ ꯉꯥ ꯄꯨꯔꯛꯄꯥꯗꯣ ꯐꯠꯇꯦꯕ
ꯎꯝ
ꯑꯁꯤꯗꯒꯤ ꯂꯧꯔꯒꯥ ꯄꯨꯔꯛꯄ꯭ꯔꯥ
ꯎꯝ ꯆꯥꯕ ꯌꯥꯗꯦ
ꯑꯣ
ꯉꯥ ꯃꯈꯟ ꯑꯅꯤ ꯄꯨꯔꯛꯄꯅꯦꯕ ꯑꯅꯤꯃꯛ ꯌꯥꯗꯦ
ꯑꯣ ꯑꯁ ꯅꯪ ꯂꯧꯕꯗꯣ ꯁꯣꯏꯈ꯭ꯔ ꯃꯥꯜꯂꯦꯅꯦ
ꯑꯣꯏꯔꯝꯃꯅꯤ ꯂꯝꯕꯤ ꯃꯅꯥꯛꯇ ꯑꯗꯨꯝ ꯂꯧꯈ꯭ꯔꯕꯅꯦꯕ ꯑꯩꯁꯨ ꯃꯇꯝ ꯂꯩꯇꯕꯒꯤ
ꯑꯣ ꯅꯪꯗꯤ ꯁꯤꯗꯁꯨ ꯂꯥꯛꯑꯣ ꯍꯥꯏꯔꯒ ꯂꯥꯛꯇꯦ
ꯑꯩꯅ ꯏꯃꯥꯟꯅꯕꯤ ꯏꯕꯥꯅꯤ ꯂꯥꯞꯄꯦ ꯍꯣꯏ ꯑꯗꯨꯒ ꯏꯃꯥꯟꯅꯕꯤ ꯑꯅꯤ ꯍꯥꯏꯗꯤ ꯄꯦꯛꯇꯣ ꯇꯧꯃꯤꯟꯅꯁꯤꯔꯥ ꯇꯧꯕ ꯑꯗꯨꯒ ꯑꯩꯒꯤ ꯄꯥꯁꯄꯣꯔꯠꯀꯤꯁꯨ ꯊꯕꯛ ꯂꯩꯕ ꯑꯗꯨꯒꯤ
ꯑꯣ ꯑꯣ
ꯑꯩꯒꯤ ꯄꯥꯁꯄꯣꯔꯠ ꯂꯥꯛꯈ꯭ꯔꯦ
ꯑꯦ ꯑꯗꯨꯗꯤ ꯅꯪ ꯆꯠꯅꯤꯡ ꯆꯠꯅꯤꯡꯕ ꯃꯐꯝꯗ ꯆꯠꯄ ꯌꯥꯏꯅ
ꯍꯣꯏ ꯑꯗꯣ ꯆꯥꯟꯁ ꯂꯩꯔꯗꯤ ꯆꯠꯁꯤꯔꯥꯅ ꯇꯧꯕꯀꯣ
ꯎꯝ ꯎꯝ ꯍꯣꯏ ꯑꯗꯨꯁꯨ ꯌꯥꯏ
ꯑꯗꯨꯒꯤ ꯑꯗꯨꯝ ꯍꯧꯖꯤꯛ ꯍꯧꯖꯤꯛꯄꯨꯗꯤ ꯄ꯭ꯂꯥꯟ ꯂꯩꯇꯦꯗ ꯑꯗꯨ ꯑꯣꯏꯔꯁꯨ ꯍꯌꯦꯡ ꯋꯥꯏ ꯆꯥꯟꯁ ꯂꯩꯔꯗꯤꯅ ꯁꯦꯝꯕꯤꯕꯅꯤꯗ
ꯑꯁ ꯅꯍꯥꯟ ꯑꯩꯒꯤ ꯏꯃꯥꯟꯅꯕꯤ ꯅꯨꯄꯤ ꯑꯃꯁꯨ ꯑꯗꯨ ꯑꯦꯄ꯭ꯂꯥꯏ ꯇꯧꯔꯒ ꯗꯨꯕꯥꯏꯗ ꯆꯠꯈ꯭ꯔꯦ ꯍꯧꯖꯤꯛꯇꯤ ꯁꯦꯂꯥꯔꯤ ꯌꯥꯝ ꯌꯥꯝ ꯆꯥꯕ ꯃꯥꯜꯂꯦ ꯀꯟꯇꯦꯛꯗꯤ ꯂꯩꯇ꯭ꯔꯦ